ꯌꯥꯔꯦ ꯍꯥꯥꯛ ꯄꯨꯡꯈꯥꯏꯃꯨꯛ ꯀꯩꯃꯨꯛ ꯌꯥꯔꯨꯗꯕ ꯃꯥꯜꯂꯦꯗꯣ ꯀꯃꯥꯏꯅ ꯇꯧꯅꯣ ꯈꯪꯗꯌꯦꯦ ꯀꯩꯅꯣꯒꯤ ꯑꯣꯏꯅ ꯍꯥꯏꯇꯥꯔꯦ ꯄꯨꯂꯞ ꯑꯩꯈꯣꯏ ꯐꯦꯁꯕꯨꯛꯁꯨ ꯀꯩꯁꯨ ꯂꯣꯏꯃꯛꯀꯦ ꯍꯥꯏꯇꯥꯔꯦ
ꯎꯝ
ꯑꯩꯁꯨ ꯈꯪꯗꯦ ꯑꯍꯥꯟꯕꯗ ꯀꯩꯅꯣꯅ ꯀꯅꯥ ꯉꯁꯥꯏ ꯁꯣꯝ ꯗꯦꯕꯇꯇꯟ ꯑꯃ ꯂꯩ ꯃꯥꯅꯁꯨ ꯏꯁꯇꯣꯔꯤꯗ ꯊꯝꯕꯁ ꯑꯝꯇ ꯌꯦꯡꯕ ꯌꯥꯗꯦ ꯀꯩꯗꯧꯔꯖꯥꯠꯅꯣ ꯐꯦꯜ ꯑꯣꯏ ꯆꯠꯂꯦ ꯃꯥꯏ ꯐꯣꯟ ꯌꯥꯗ꯭ꯔꯕꯅ ꯍꯥꯏꯔꯛꯄ ꯑꯗꯩ ꯉꯁꯥꯏꯒꯤ ꯑꯩꯈꯣꯏꯅ ꯁꯌꯥꯅ ꯔꯤꯄꯣꯔ ꯐꯣꯟ ꯆꯠꯅꯩ ꯆꯠꯅꯗꯦꯅ ꯇꯧꯕꯗꯣ ꯇꯧꯕꯗ
ꯎꯝ
ꯑꯗꯨꯣ ꯑꯣꯏꯗꯣꯏꯅꯤ ꯆꯥꯛ ꯆꯥꯗ꯭ꯔꯤꯕ
ꯆꯥꯛ ꯆꯥꯗ꯭ꯔꯤ ꯃꯃꯤ ꯌꯦꯟꯖꯥꯡ ꯊꯣꯡꯉꯤꯅꯤ
ꯑꯩꯗꯤ ꯆꯥꯔꯦ ꯈꯥꯃꯦꯟ ꯑꯁꯤꯟ ꯊꯣꯡꯕ ꯀꯥꯡꯁꯣꯏ ꯊꯥꯎꯉꯧꯕꯕꯤ ꯑꯃꯒ ꯑꯗꯨꯒ ꯏꯔꯣ ꯑꯃꯒ ꯃꯣꯔꯣꯛ ꯃꯄꯒ
ꯎꯝ
ꯑꯩꯁꯨ ꯆꯥꯛꯇ ꯌꯥꯝ ꯂꯥꯝꯃꯦ ꯉꯁꯤꯁꯨ ꯆꯥꯛꯁꯨ ꯏꯟꯊꯨꯅ ꯆꯥꯗꯕ ꯑꯗꯣ ꯂꯣꯏꯕꯗꯤ ꯂꯣꯏꯗꯧꯕꯅꯤ ꯌꯦꯔꯨꯝ ꯊꯣꯡꯍꯧꯕꯅꯦ ꯊꯥꯎ ꯉꯈꯔꯦ ꯑꯗꯨ ꯀꯥꯡꯍꯧꯕꯗꯤ ꯂꯣꯏꯈꯔꯦ
ꯉꯁꯥꯏꯅꯦꯗꯤꯌꯥꯕꯨ ꯁꯥꯏꯕꯔ ꯇꯥꯎꯟꯒꯨꯛ ꯀꯩꯅꯝ ꯇꯧꯔꯤꯔ ꯀꯗꯩꯅꯣ ꯈꯪꯗ꯭ꯔꯔꯤꯅꯦ ꯍꯥꯏꯕꯗꯤ ꯃꯣꯏ ꯀꯃꯥꯏꯅ ꯇꯧꯕꯖꯥꯠꯅꯣ ꯑꯗꯣ ꯍꯧꯖꯤꯛ ꯌꯥꯔꯤꯁꯤꯅꯦ ꯊꯤꯡꯕꯗꯤ ꯃꯔꯝ ꯆꯥꯗꯦ ꯍꯥꯏꯕ ꯑꯩꯁꯨ ꯆꯠꯇ꯭ꯔꯦ ꯑꯁꯣꯝ ꯊꯣꯡ ꯑꯍꯟꯕꯤꯒꯤꯗꯣ ꯐꯣꯟ ꯇꯧꯔꯨꯕꯅꯦ ꯍꯣꯏ ꯁꯤ ꯆꯤꯠꯂꯤ ꯆꯤꯠꯇꯤ ꯅꯣꯡ ꯆꯨꯕꯒ ꯑꯗꯨ ꯑꯗꯨꯅ ꯍꯥꯏꯔꯛꯑꯦ ꯑꯗꯨꯗꯤ ꯑꯗꯨꯝ ꯀꯩꯅꯣ ꯇꯧꯖꯔꯦ ꯊꯣꯛꯆꯔꯤ ꯑꯗꯨꯝ ꯅ ꯆꯠꯇ꯭ꯔꯦꯕ ꯑꯗꯨ ꯑꯃꯇꯪꯗꯤ ꯆ ꯇꯧꯋꯥꯠꯂꯤ ꯍꯧꯖꯤꯛ ꯑꯩꯈꯣꯏꯁꯤ ꯃꯅꯥꯛꯇꯅꯤꯗ ꯑꯗꯨꯝ ꯀꯩꯅꯣꯗ ꯑꯩꯈꯣꯏ ꯁꯤꯗꯩ ꯈꯤꯇꯪ ꯍꯥꯏꯒꯠꯂꯒ ꯌꯥꯝꯗꯕꯤꯗ ꯈꯣꯡꯅ ꯑꯗꯨꯝ ꯆꯠꯇꯣꯏꯅꯤ
ꯋꯥꯀꯤꯡ ꯀꯩꯣꯏ ꯆꯠꯂꯣꯗꯅ ꯈꯣꯡꯗꯅ ꯑꯦꯛꯁꯔꯁꯥꯏꯁ ꯑꯩ ꯀꯔꯤ ꯋꯥꯦ ꯍꯟꯅ ꯐꯗꯦ
ꯅꯣꯡ ꯄꯨꯔꯥ ꯍꯥꯡꯈ꯭ꯔꯕ
ꯍ꯭ꯔꯦ
ꯑꯩꯈꯣꯏꯁꯨ ꯍꯥꯡꯈꯦꯥꯡꯋꯥꯣꯏ ꯈꯣꯡꯒꯠꯂꯦꯖꯤꯛ ꯅꯣꯡꯥꯡꯕ ꯄꯩꯔꯛ ꯈꯥꯟꯗꯦ
ꯁꯟꯗꯥ ꯋꯥꯏꯔꯝꯗꯨꯗ ꯈꯔ ꯇꯥꯔꯝꯃꯤ ꯑꯃꯨꯛ ꯈꯔ ꯀꯜꯂꯞꯅ ꯇꯥꯔꯝꯃꯤ ꯑꯗꯨꯗꯤ ꯍꯥꯡꯈ꯭ꯔꯦ ꯎꯝ ꯣꯏꯗ ꯁꯞꯄ ꯑꯣꯏ ꯑꯪꯀꯟꯗ ꯍꯧꯏꯌꯦ ꯂꯣꯏꯕꯗꯤ ꯂꯣꯏꯁꯤꯜꯂꯛꯀꯗꯧꯔꯦ ꯑꯁꯤꯁꯦ ꯃꯨꯜꯍꯜꯂꯒ ꯑꯃꯨꯛ ꯍꯥꯜꯂꯒ ꯇꯥꯏꯈꯤꯗꯣꯏꯅꯦ ꯑꯃꯨꯛ
ꯑꯅꯤ ꯊꯣꯛꯣꯛꯅ ꯊꯝꯃꯦ ꯍꯥꯏꯗꯣ ꯀꯣ ꯑꯃꯨꯛꯇꯪ ꯄꯨꯂꯞ ꯑꯗꯨꯝ ꯀꯝꯄ꯭ꯂꯤꯠ ꯂꯣꯏꯁꯤꯜꯂ ꯇꯥꯎꯕꯁꯨ ꯑꯗꯨꯝ ꯌꯥꯎꯕ꯭ꯔꯥ
ꯂꯣꯏꯁꯤꯜꯂ ꯇꯥꯎꯕꯗꯨ ꯌꯥꯎꯋꯦ ꯑꯗꯨꯒ ꯑꯌꯥꯝꯕꯅꯗꯤ ꯂꯣꯏꯁꯟꯗꯦ ꯍꯥꯟꯅ ꯍꯥꯏꯐꯦꯠ ꯃꯨꯟ ꯐꯥꯠꯇꯕꯤꯗ ꯊꯝꯈ꯭ꯔꯦꯗꯅꯀꯣ ꯑꯗꯨꯒ ꯑꯃꯨꯛ ꯄꯨꯂꯞ ꯄꯨꯂꯞ ꯃꯨꯟ ꯐꯥꯠꯇꯕ ꯃꯌꯥꯝꯗ ꯄꯨꯂꯞ ꯄꯨꯂꯞ ꯑꯃꯨꯛ ꯍꯥꯞꯄ ꯑꯗꯨꯒ ꯇꯥꯎꯕ ꯑꯗꯨꯃꯥꯏꯅ ꯇꯧꯋꯤ ꯑꯌꯥꯝꯕꯅꯗꯤ ꯑꯗꯨꯅꯁꯨ ꯀꯣꯝꯕ ꯊꯕꯛꯇ ꯊꯨꯕ ꯑꯗꯩ ꯍꯥꯎꯁꯨ ꯍꯥꯎꯋꯦ ꯍꯥꯏꯕꯗ ꯑꯗꯨꯅ ꯑꯗꯒꯤ ꯑ
ꯆꯄꯜ ꯑꯗꯩ ꯀꯗ ꯑꯗꯩ ꯀꯩꯅꯁꯨ ꯀꯩꯅ ꯆꯣꯏ ꯈꯖꯨꯔꯗꯣ ꯈꯖꯨꯔ ꯍꯧꯕꯗꯨꯣ ꯈ ꯀꯨꯀꯔꯀ ꯁꯒꯃꯜ
ꯃꯣꯏꯗꯤ ꯃꯣꯏꯗꯥꯒꯤ ꯊꯕꯛꯁꯤꯗꯤ ꯃꯣꯏ ꯑꯃꯨꯛ ꯇꯣꯠꯀꯅꯤ ꯑꯗꯩ ꯇꯣꯠꯄꯗꯁꯨ ꯑꯩꯈꯣꯏꯒꯤ ꯃꯨꯟꯅ ꯇꯣꯠꯇꯕ ꯌꯥꯗꯕ ꯑꯗꯒꯤ ꯇꯟꯒꯨꯝꯕ ꯇꯣꯠꯄꯁꯤꯗꯤ ꯑꯗꯨꯝ ꯈꯔꯁꯨ ꯑꯗꯨꯝ ꯋꯥꯏꯗꯅꯀꯣ ꯑꯗꯨꯒꯤ ꯑꯃꯨꯛ ꯀꯩꯅꯣꯗ ꯇꯦꯕꯜ ꯑꯄꯥꯛꯄ ꯑꯃꯗ ꯑꯃꯨꯛ ꯑꯇꯣꯞꯄ ꯃꯣꯏꯗꯥ ꯃꯌꯥꯝꯗ ꯑꯃꯨꯛ ꯇꯟ ꯇꯛꯅꯕꯗ ꯇꯧꯔꯒ ꯇꯛꯈꯥꯏꯔꯅꯤꯀꯣ ꯄꯥꯛꯅ ꯇꯧꯔꯒ ꯑꯃꯨꯛ ꯅꯤꯡꯀꯤ ꯑꯃꯨꯛ ꯁꯦꯝꯃꯛꯀꯅꯤ ꯑꯗꯒꯤ ꯈꯖꯨꯔꯒꯨꯝꯕꯅ ꯑꯃꯨꯛ ꯊꯥꯅ ꯇꯧꯔꯒ ꯑꯃꯨꯛ ꯁꯦꯝꯃꯤ ꯑꯗꯨꯃꯥꯏꯅ ꯃꯈꯜ ꯃꯈꯜ ꯌꯥꯝ ꯇꯧꯕꯅꯦ ꯃ ꯑꯦ ꯑꯩꯈꯣꯏ ꯀꯀꯥ ꯍꯣꯏꯒꯤꯗꯤ ꯁꯥꯏ ꯑꯗꯨꯏꯗꯣ ꯑꯩꯈꯣꯏꯒꯤꯗꯤ ꯑꯗꯨ ꯁꯥꯗꯦ ꯖꯒꯥꯁꯨ ꯆꯤꯟꯕꯅꯤꯅ ꯁꯥꯐꯝꯁꯨ ꯂꯩꯇꯕ ꯑꯩꯈꯣꯏꯒꯤꯗꯤ ꯑꯌꯥꯝꯕꯅ ꯑꯩꯈꯣꯏꯗꯤ ꯋꯥꯇꯤꯟ ꯕꯨꯖꯤꯌꯥ ꯂꯣꯏꯔꯦ ꯃꯤꯛꯆꯔꯒ ꯎꯝ ꯍꯥꯏꯌꯨ ꯍꯥꯏꯌꯨ
ꯑꯗꯣ ꯋꯥꯇꯤꯟꯁꯤꯗꯤ ꯀꯩꯅ ꯁꯥꯏꯅꯣꯕ ꯑꯃꯨꯛ
ꯆꯤꯟꯁꯤꯗꯤ ꯕꯦꯁꯣꯟ ꯈꯛꯇꯅꯦ ꯆꯪꯉꯤꯁꯦ ꯍꯣꯏ ꯊꯨꯝꯒꯨꯝꯕꯗꯤ ꯍꯥꯞꯄꯤꯀꯣ ꯑꯗꯨꯒ ꯑꯇꯩ ꯑꯇꯩ ꯃꯆꯜ ꯀꯩꯀꯥꯗꯤ ꯀꯩꯁꯨ ꯌꯥꯎꯗꯦ ꯃꯔꯨ ꯃꯔꯥꯡ ꯃꯔꯣꯛ ꯀꯔꯤ ꯀꯔꯥ ꯑꯗꯨꯝꯇ ꯍꯥꯞꯇꯦꯕ
ꯁꯣꯗꯥ ꯈꯤꯇꯪꯗꯤ ꯍꯥꯞꯄ꯭ꯔꯥ ꯁꯣꯗꯥꯒ
ꯄꯗꯛ ꯈꯤꯇꯪꯗꯤ ꯍꯥꯞꯄꯤ ꯌꯥꯝ ꯍꯥꯞꯄꯗꯤ ꯌꯥꯗ ꯁꯣꯗꯥꯗ ꯆꯥꯕꯗ ꯀꯩꯁꯨ ꯌꯥꯝ ꯀꯥꯟꯅꯕ ꯄꯣꯠ ꯅꯠꯇꯕꯅꯤꯅ ꯃꯍꯥꯎꯒꯤ ꯊꯣꯛꯅꯕꯒꯤ ꯀꯦꯞ ꯇꯝꯕꯒꯤꯀꯣ ꯑꯗꯨꯒꯨꯝꯕꯩ ꯈꯔ ꯍꯥꯞꯄ ꯅꯪꯅ ꯆꯥꯛ ꯇꯣꯜꯂꯛꯄ ꯇꯥꯏꯃꯤꯡ ꯑꯣꯏꯕꯒꯤꯅꯤꯅ ꯇꯥꯟꯖꯥ ꯑꯣꯏꯕꯒꯤꯅꯤ ꯅꯪꯅ ꯑꯈꯥꯝꯒ ꯋꯥꯕ ꯆꯪꯈꯠꯂꯛꯏꯗꯣ
ꯃꯥ ꯈꯣꯡꯅ ꯊꯣꯛꯎꯈꯤꯗꯧꯕ ꯋꯥꯠꯂꯤꯗ ꯃꯇꯦꯛ ꯑꯃ ꯑꯩꯁꯤꯒ ꯍꯥꯏꯕꯗꯣ ꯅꯣꯡꯖ ꯃꯇꯝ ꯃꯇꯝꯨꯛ ꯁꯨꯔꯝꯃꯦ ꯑꯩ ꯎꯝ ꯁꯥꯇꯤꯟꯗꯨꯨꯞꯄꯒ ꯑꯩꯈꯣꯏꯗꯠꯂꯤꯉ ꯃꯤ ꯉꯥꯛꯇ ꯀꯩ ꯋꯥꯡꯔꯦ
ꯀꯨꯡ
ꯆꯥꯛꯄꯥꯎ ꯂꯥꯛꯑꯕ
ꯃꯠꯇꯦ ꯑꯉꯥꯡ ꯀꯧꯕꯅꯦ ꯅꯪꯅ ꯆꯥꯛ ꯅꯪꯅ ꯍꯛꯀꯝ ꯆꯟꯕꯗ ꯃꯈꯣꯟ ꯇꯥꯔꯒ ꯑꯩꯁꯨ ꯍꯛꯀꯝ ꯆꯜꯂꯛꯏꯕ ꯍꯛꯀꯝ ꯆꯟꯕꯗꯤ ꯌꯥꯗꯕꯅꯤ ꯂꯧꯅꯕꯅꯦ ꯎꯕꯗ
ꯎꯝ ꯑꯗꯒꯤ ꯀꯩꯅꯣꯁꯨ ꯂꯩꯕꯅꯦ ꯑꯗꯩ ꯑꯗꯨ ꯅꯣꯏꯗꯤ ꯆꯥꯛ ꯊꯦꯡꯅ ꯆꯥꯕꯅꯤꯅ ꯍꯣꯔꯦꯟ ꯄꯨꯡ ꯅꯤꯄꯥꯜ ꯃꯥꯄꯜ ꯁ꯭ꯋꯥꯏꯗ ꯆꯥꯗꯣꯏꯔꯥ ꯃꯥꯄꯜ ꯃꯌꯥ ꯁ꯭ꯋꯥꯏꯗꯣꯏ ꯇꯥꯗꯣꯏꯔꯥ
ꯑ ꯍꯧꯖꯤꯛꯁꯦ ꯄꯨꯡ ꯀꯌꯥ ꯇꯥꯔꯦꯀꯣ ꯅꯤꯄꯥꯜ ꯃꯈꯥꯏ ꯇꯥꯔꯦ ꯃꯥꯄꯜ ꯁ꯭ꯋꯥꯏꯗ ꯇꯥꯗꯧ ꯃꯥꯜꯂꯦ
ꯎꯝ ꯑꯩ ꯉꯁꯦ ꯐꯣꯟ ꯇꯧꯕꯗꯣ ꯑꯟꯗꯔꯁꯇ ꯑꯟꯗꯔꯇ ꯑꯗꯨꯝ ꯊꯥꯕ ꯑꯩꯅ ꯈꯟꯗꯤꯦ ꯈꯜꯂꯕ ꯌꯥꯔꯝꯃꯔꯣꯏ ꯑꯩꯁꯦ ꯃꯣꯏꯅ ꯅꯦꯠ ꯐꯦꯁꯕꯨꯛꯀꯤ ꯌꯥꯗꯦ ꯍꯥꯏꯔꯛꯄꯗꯨꯗ ꯑꯗꯨꯝ ꯑꯃ ꯅꯦꯠꯀꯤ ꯑꯣꯏꯕ ꯈꯨꯊꯥꯡꯒꯤ ꯑꯣꯏꯕ ꯄꯣꯠꯇꯨꯗꯤ ꯑꯝꯇ ꯌꯥꯔꯝꯃꯔ
ꯑꯗꯨꯕꯨꯗꯤ ꯍꯥꯟꯅꯁꯤ ꯁ ꯑꯃꯃꯨꯛ ꯇꯧꯋꯦꯕꯀꯣ ꯑꯗꯨꯃꯥꯏꯅ ꯊꯥꯕꯗꯣ ꯑꯗ ꯉꯁꯤꯒꯤꯗꯨꯗꯤ ꯌꯥꯝ ꯀꯨꯏꯅ ꯌꯥꯗꯕ ꯑꯗ ꯑꯩ ꯀꯩꯗꯧꯔ ꯖꯥꯠꯅꯣꯅꯦ ꯑꯃꯨꯛ ꯔꯤꯐ꯭ꯔꯦꯁ ꯑꯃꯨꯛ ꯇꯧꯊꯣꯛꯏ ꯌꯥꯗꯦ ꯑꯃꯃꯨꯛ ꯇꯧꯏ ꯌꯥꯗꯦ ꯑꯗꯨꯃꯥꯏꯅ ꯇꯧꯔꯦ
ꯍ ꯃꯀꯣꯛꯇ ꯌꯥꯔꯛꯇꯕ ꯑꯣꯏꯔꯝꯃꯦ ꯑꯩꯈꯣꯏꯅ ꯈꯪꯗꯕ
ꯃꯥꯅꯦ
ꯀꯩꯅꯣ ꯍꯥꯏꯒꯤꯗ ꯎꯝ ꯇꯜꯂꯤꯗ ꯉꯁꯥꯏ ꯄꯥꯎꯗꯕꯗꯤ ꯍꯥꯏꯐꯦꯠ ꯇꯔꯦ ꯃꯌꯦꯛ ꯁꯦꯡꯅ ꯍꯥꯏꯗ꯭ꯔꯒꯁꯨ ꯀꯩꯅꯣ ꯇ ꯑꯩꯈꯣꯏꯒꯤ ꯕꯤꯃꯣꯜ ꯍꯣꯏꯒꯤꯗ ꯕꯤꯃꯣꯜꯗ ꯅꯠꯇꯦꯕ ꯕꯤꯃꯣꯜꯗꯨꯗꯤ ꯌꯥꯎꯗ ꯖꯥꯠꯂꯥ ꯄꯣꯈꯠꯄꯗ
ꯇꯣꯛꯑꯟꯗꯤ ꯋꯥꯔꯤꯗ ꯇꯧꯔꯛꯀꯅꯨ ꯁꯤꯗ ꯎꯝ
ꯑ
ꯑꯩ ꯍꯪ ꯃ ꯇꯥꯟꯗꯅ ꯑꯗꯨꯝ ꯍꯥꯡꯗ꯭ꯔꯕꯅꯦ
ꯑꯪꯒꯨꯣꯟ ꯑ ꯑꯗꯨꯛ ꯐꯕ ꯇꯔꯦ
ꯎꯝ
ꯎꯝ
ꯪ ꯀꯗ ꯍꯥꯝꯅꯤꯡꯉꯦ ꯌꯥꯔꯦ ꯑꯩꯈꯠ ꯆꯥꯊꯣꯛꯄꯒꯤ ꯑꯈꯛ ꯃꯨꯊꯛꯄ ꯄꯗꯨꯅꯤ
ꯇꯝꯗꯤ ꯆꯝꯦ ꯈꯗꯤ ꯍꯛꯥꯡ ꯍꯛꯝ ꯆꯂꯦ ꯑꯗꯣ ꯑ ꯀꯦ ꯁ ꯇꯣꯛꯅꯤꯡꯕꯗꯤ ꯑꯣꯏꯗ꯭ꯔꯤꯕ ꯑꯗꯨꯝ ꯀꯔꯤꯒꯨꯝꯕ ꯍꯧꯖꯤꯛ ꯇꯨꯝꯃꯦꯅ ꯈꯜꯂꯁꯦ ꯑꯗ ꯍꯅꯦ ꯐꯔꯛ ꯍꯥꯏꯅ ꯄ ꯇꯔꯥꯊꯣꯏꯠꯇꯨꯕꯥ ꯑꯣ ꯍꯦꯟꯅꯤꯡ ꯍꯦꯟ ꯃꯥꯡ ꯑꯃ ꯃꯌꯥ ꯁ꯭ꯋꯥꯏꯗ ꯃꯤꯀꯞ ꯊꯣꯛꯂꯛꯑ ꯑꯗꯨꯝ ꯃꯨꯛ ꯌꯥꯔꯨꯗꯕ ꯑꯩꯅ ꯇꯧꯗꯔꯤꯁꯦ
ꯇꯧꯔꯤꯅꯦ ꯑꯩꯈꯣꯏꯁꯨ ꯉꯟꯅꯒ ꯇꯨꯝꯈꯤꯕꯁꯤꯗꯤꯅꯦ ꯉ ꯉꯟꯇꯥꯅꯤ ꯀꯥꯞꯊꯣꯛꯂꯛꯑꯅꯤꯀꯣ ꯑꯗꯨꯅ ꯐꯔꯛ ꯇꯥꯕ ꯇꯥꯏꯃꯤꯡ ꯑꯣꯏꯕꯅꯤꯅꯅꯦ ꯇꯨꯝ ꯇꯨꯝꯕꯁꯨ ꯌꯥꯗꯒꯨꯝ ꯇꯧ ꯑꯗꯒꯤ ꯍꯧꯒꯠꯄꯁꯨ ꯌꯥꯗꯒꯨꯝ ꯇꯧ ꯌꯥꯝꯅ ꯋꯥꯅ ꯑꯗꯨꯝ ꯂꯦꯟꯕꯒ ꯃꯌꯥꯝ ꯌꯥꯎꯔ ꯄꯣꯠꯅꯤꯗ ꯃꯈꯜ ꯃꯊꯦꯜꯅꯤꯅ ꯄꯨꯟꯁꯤꯅꯤꯅ
ꯑꯩꯈꯣꯏꯒꯤ ꯇꯤꯟꯅꯕ ꯑꯃ ꯂꯩꯌꯦ ꯑꯩꯈꯣꯏ ꯀ꯭ꯂꯥꯁ ꯃꯥꯟꯅꯕ ꯑꯃ ꯃꯌꯥꯝ ꯀꯪꯉꯦꯕ ꯀꯪ ꯕꯥꯕꯨ ꯑꯍ ꯅꯣꯏ ꯗꯒꯤ ꯍꯦꯟꯅꯒ ꯀꯪꯉꯦꯕ ꯃꯤꯁꯦꯀꯣ ꯑꯗ ꯀꯪꯉꯤꯉꯩ ꯃꯊꯛꯇꯗ ꯑꯃꯨꯛ ꯑ ꯀꯩꯅꯣꯗ ꯑꯃꯨꯛ ꯆꯣꯡꯁꯤꯜꯂꯤꯃꯤ ꯃꯣꯏꯒꯤ ꯍꯔꯕꯜ ꯂꯥꯏꯞꯇ ꯆꯣꯡꯕ ꯈꯣꯠꯄ ꯑꯃ ꯌꯥꯎꯔꯤ ꯑꯩꯅ ꯍꯥꯏꯕ ꯅꯪ ꯄꯨꯔꯥ ꯆꯩꯇꯦꯛ ꯃꯥꯟꯈ꯭ꯔꯅꯤꯅ ꯍꯥꯏꯗꯤ ꯅꯣꯏꯗꯤ ꯍꯦꯟꯅ ꯀꯪꯉꯛꯄ ꯍꯥꯏꯁꯤꯗꯤ ꯈꯜꯂꯤ ꯌꯦꯡꯉꯣꯟꯗ
ꯎꯝ
ꯑꯗ ꯆꯣꯡꯉꯦ ꯍꯣꯏ ꯍꯣꯏ ꯆꯣꯡꯉꯣ ꯆꯣꯡꯉꯣ ꯐꯔꯦ ꯐꯔꯦ ꯀꯔꯒ ꯇꯨꯝꯁꯠꯂ ꯆꯩ ꯇꯦꯛꯂ ꯀꯩꯅꯣ ꯃꯥꯟꯖꯔꯅꯤꯅ
ꯀꯩꯅꯣ ꯇꯧꯕꯅꯤꯗ ꯑꯩꯗꯤ ꯏꯁꯥꯒꯤ ꯏꯟꯍꯥꯡ ꯀꯪꯕꯗꯤ ꯅꯠꯇꯦꯕ
ꯐꯤꯀꯔ ꯑꯝꯇ ꯐꯤꯀꯔ ꯑꯝꯇ ꯑꯗꯨꯝ ꯊꯝꯕꯗꯣꯁ ꯏꯁꯥꯒꯤ
ꯎꯝ ꯎꯝ
ꯎꯝ ꯑꯗꯨ ꯑꯗꯨꯒꯤ ꯖꯣꯇꯣꯟꯗꯤ ꯅꯣꯏ ꯑꯗꯨꯝ ꯉꯥꯡꯅ ꯑꯗꯨꯝ ꯆꯠꯄ ꯆꯠꯆꯔꯤꯗꯅ ꯌꯨꯝꯗ ꯍꯥꯏ ꯆꯥꯎꯔꯁꯨ ꯄꯤꯔꯁꯨ ꯅꯠꯇ꯭ꯔꯁꯨ ꯍꯥꯏꯕꯤ ꯁꯥꯒꯤ ꯑꯗꯨꯝ ꯃꯑꯣꯡ ꯀꯥꯏꯍꯟꯗꯅ ꯊꯝꯕꯗꯣ
ꯎꯝ
ꯆꯥꯛꯀꯤ ꯀꯧꯔꯛꯑꯃꯤꯔꯥ
ꯈꯪꯗꯦ ꯑꯗꯨ ꯍꯪꯒꯦ ꯑꯗꯨꯝ ꯁꯥꯔꯛꯑꯣ ꯌꯥꯅꯤ ꯋꯥꯔꯤꯕꯨꯗꯤ
ꯆꯥꯛ ꯂꯣꯏꯔꯕꯅꯦ ꯑꯗꯨꯅꯅꯦ
ꯆꯥꯛ ꯆꯥꯁꯂꯕ ꯊꯕꯛ ꯇꯧꯕꯒꯁꯤꯁꯨ ꯋꯥꯖꯅꯤꯗ ꯌꯥꯝ
ꯆꯥꯗ꯭ꯔꯤꯉꯩꯅ ꯈꯔ ꯐꯒꯅꯤ ꯆꯥꯕꯨ ꯆꯥꯒꯗꯤ ꯇꯟꯊꯕ ꯑꯗꯩ ꯄ꯭ꯂꯁ ꯀꯩꯅꯣ ꯑꯩꯈꯣꯏꯒꯤ ꯂꯨꯝꯊꯕ ꯑꯝꯨ ꯌꯥꯎꯔꯅꯤ
ꯃꯥꯅꯦ ꯂꯥꯛꯑꯔꯗꯤ ꯌꯥꯝ ꯇꯜꯂꯦ ꯍꯥꯏꯕ
ꯎꯝ
ꯌꯦꯔꯨꯝꯅꯤ ꯑꯃꯨꯛ ꯆꯥꯗꯣꯏꯁꯤꯁꯨ ꯌꯦꯔꯨꯝ ꯊꯣꯡ ꯆꯥꯅꯤꯡꯉꯤ ꯑꯗꯨꯉꯗꯒꯤ ꯑꯗꯨꯝ ꯊꯣꯡꯑꯝꯒꯦ ꯑꯗꯩ ꯑꯩꯅ ꯆꯅꯥ ꯆꯅꯥ ꯑꯇꯤꯡꯕꯗꯣ ꯂꯩꯌꯦꯅ ꯍꯋꯥꯏ ꯑꯁꯥꯡꯕꯗꯨꯒ ꯇꯧꯔꯒ ꯃꯜꯂꯒ ꯊꯝꯃꯝꯕꯅꯦ ꯑꯗꯨꯃ ꯀꯥꯡꯒꯨ ꯉꯧꯕ ꯀꯥꯡꯒꯨ ꯉꯧꯕꯕꯨꯗꯤ ꯉꯁꯥꯏꯅ ꯂꯣꯏꯈ꯭ꯔꯕꯅꯦꯕ ꯌꯦꯔꯨꯝ ꯊꯣꯡꯕꯅ ꯑꯃꯨꯛ ꯀꯨꯏ ꯂꯩꯔꯕ
ꯎꯝ ꯌꯦꯔꯨꯝ ꯊꯣꯡꯕꯁꯦ ꯈꯔ ꯐꯩꯗꯤ ꯆꯨꯝꯅꯒꯤ ꯉꯥꯅꯨ ꯃꯔꯨꯝꯁꯦ ꯑꯩꯗꯤ ꯐꯨꯠꯂꯒꯕꯨ ꯆꯥꯔꯁꯨ ꯑꯗꯒꯤ ꯊꯣꯡꯉꯒ ꯆꯥꯕꯗꯤ ꯍꯪꯒꯣꯏꯕ ꯑꯃ ꯐꯥꯎꯏꯕ ꯆꯥꯕꯗꯤ ꯆꯥꯕꯣꯛ ꯀꯔꯝ ꯇꯧꯕꯗ ꯇꯧꯋꯦꯕ ꯃꯍꯥꯎꯗꯣ
ꯎꯝ
ꯂꯣꯏꯔꯕ
ꯎꯝ ꯅꯣꯏꯗꯤ ꯂꯣꯏꯔ
ꯎꯝ ꯑꯩꯅ ꯍꯥꯏꯕꯗꯤ ꯁꯨꯝ ꯆꯥꯛ ꯊꯥꯡ ꯇꯣꯛꯑꯕ ꯑꯃ ꯆꯥꯔꯁ ꯖꯦꯍꯔꯥꯕꯥ
ꯁꯥꯡꯒꯦ ꯀꯗꯦ ꯍꯥꯞꯀ ꯎꯝ
ꯅꯣꯏ ꯑꯗꯨꯗꯤ ꯍꯧꯖꯤꯛ ꯄꯨꯟꯅ ꯆꯥꯏꯁꯦ ꯅꯣꯏꯗꯅꯦ ꯅꯣꯏ ꯃꯃꯤꯅꯦ ꯑꯗꯒꯤ ꯑꯅꯤ ꯅꯣꯏ ꯅꯣꯏ ꯄꯨꯟ ꯅꯣꯏ ꯃꯉꯥ
ꯎꯝ ꯑꯩꯈꯣꯏ ꯃꯉꯥ ꯈꯛꯇꯅꯦ
ꯎꯝ ꯌꯥꯝ ꯇꯦꯅꯦ ꯀꯩꯁꯨ ꯀꯣ
ꯎꯝ ꯌꯥꯝꯗꯦ ꯑꯗꯨ ꯆꯤꯟꯖꯥꯛꯇꯤ ꯑꯝꯇ ꯃꯥꯟꯅꯗꯦ ꯏꯕꯨꯡ ꯑꯃꯅ ꯑꯃ ꯆꯥꯒꯦ ꯍꯥꯏꯅꯤ ꯑꯃꯅ ꯑꯃ ꯆꯥꯒꯦ ꯍꯥꯏꯅꯤ
ꯌꯥꯝꯗꯤ ꯍꯥꯏꯖ ꯅꯏ ꯏꯆꯤꯟ ꯏꯅꯥꯎꯈꯩ ꯄꯨꯜꯂꯞ ꯑꯃꯨꯛ ꯇꯥꯁꯜꯂꯒ ꯃꯆꯥ ꯃꯁꯨ ꯀꯩꯁꯨ ꯅꯨꯄꯤ ꯄꯨꯂꯞ ꯄꯨꯂꯞ ꯇꯥꯁꯜꯂꯗꯤ ꯃꯤ ꯐꯅꯗꯤ ꯌꯥꯝꯃꯝꯒꯅꯦꯕ ꯃꯁꯤꯡ
ꯌꯥꯅꯤꯍꯦ ꯈꯨꯌꯥꯃꯝꯅꯦ ꯑꯗꯨꯗꯤ ꯁꯣꯛ ꯑꯃ ꯁꯣꯛ ꯑꯃ ꯀꯠꯄꯗꯅꯦ ꯃꯤ ꯌꯥꯎꯗ꯭ꯔꯁꯨ ꯌꯥꯔꯅꯤ ꯑꯗꯨꯏ ꯋꯥꯗꯤ ꯌꯥꯝꯃꯦ ꯍꯥꯏꯕ ꯄꯨꯂꯝꯞꯅ ꯃꯤ ꯀꯨꯟꯊ꯭ꯔꯥꯒ ꯃꯉꯥ ꯃꯉꯥ ꯅꯠꯇ꯭ꯔꯒ ꯇꯔꯨꯛ ꯑꯗꯨꯃꯥꯏꯅ ꯂꯩꯔꯝꯃꯅꯤ ꯆꯞ ꯆꯥꯕꯤꯗ ꯍꯣ ꯭ꯔꯦ ꯍꯥꯟꯅꯅ ꯀꯨꯟꯊ꯭ꯔꯥꯒ ꯍꯨꯝꯗꯣꯏ ꯃꯔꯤ ꯁꯨꯈ꯭ꯔꯕꯅꯦꯕ ꯅꯍꯥꯟꯗ ꯑꯉꯥꯡꯁꯤꯡ ꯍꯦꯟꯀꯠꯂꯛꯄ ꯀꯩꯒꯗꯤ ꯐꯅꯦꯛꯌꯥꯝ ꯌꯥꯝꯃꯦ
ꯌꯥꯃꯤ ꯀꯩꯅꯣ
ꯎꯝ
ꯑꯗꯒꯤ ꯀꯩꯅꯣꯗꯨꯁꯨꯅꯦ ꯅꯣꯏ ꯏꯆꯦ ꯂꯩꯕꯗꯨꯃ ꯗꯨꯀꯥꯟ ꯐꯝꯕꯗꯣ
ꯑꯥ
ꯑꯩꯈꯣꯏꯅ ꯂꯥꯛꯄ ꯃꯇꯝꯗ ꯁꯨꯝ ꯇꯥꯟꯖꯥ ꯆꯥꯅꯗ ꯇꯩꯔ ꯈꯥꯟꯗꯤ ꯁꯨꯝ ꯊꯦꯡ ꯊꯦꯡꯅꯗꯤ ꯅꯍꯥꯟ ꯗꯨꯀꯥꯟꯗ ꯆꯠꯂꯨꯕꯗꯨꯗꯤ ꯇꯥꯇꯣꯅ ꯍꯥꯏꯕꯗꯤ ꯈꯪꯉꯕ ꯑꯗꯨ ꯅꯠꯇꯕ ꯁꯨꯝ ꯌꯨꯝꯗꯒꯗꯤ ꯊꯦꯡꯅꯕꯨꯗꯤ ꯁꯨꯡ ꯌꯥ ꯂꯧꯗꯦ ꯍꯥꯏꯕ
ꯊꯦꯡꯅꯔꯣꯏꯌꯦ ꯃꯥꯗꯤꯅꯦ ꯑꯩꯈꯣꯏꯒꯤ ꯑꯌꯨꯛ ꯉꯟꯇꯥꯅ ꯑꯩꯈꯣꯏꯅ ꯍꯤꯞꯄꯤꯉꯩꯗꯒꯤ ꯑꯗꯨꯝ ꯊꯣꯛꯈ꯭ꯔꯕꯅꯦ ꯑꯗꯨꯏꯗꯨꯒ ꯑꯃꯨꯛ ꯅꯨꯃꯤꯠ ꯇꯥꯔꯒ ꯃꯝꯃꯀꯥꯟꯗ ꯄꯨꯡ ꯇꯔꯦꯠ ꯇꯔꯦꯠ ꯃꯈꯥꯏ ꯑꯗꯨꯋꯥꯏꯗ ꯑꯃꯨꯛ ꯆꯪꯉꯛꯇꯣꯏꯅꯦꯕ ꯑꯗꯨꯗꯤ
ꯀꯌꯥꯅ ꯆꯊꯣꯔ ꯅꯣꯏ ꯏꯆꯦꯖꯦ
ꯑꯩꯈꯣꯏ ꯏꯆꯦ ꯑꯅꯤ
ꯑꯣ ꯑꯣ ꯆꯥꯛ ꯆꯥꯔꯒꯦ ꯍꯥꯏꯔ ꯑꯣ ꯑꯣ ꯆꯥꯊꯣꯛ ꯑꯗꯨ ꯂꯩꯣꯏꯔꯒ ꯑꯃꯨꯛ ꯇꯧꯔꯛꯑꯣꯒꯣ ꯑꯗꯨꯗꯤ
ꯇꯧꯦ
ꯎꯝ
ꯍꯥꯏꯕꯣ ꯍꯥꯏꯣ ꯉꯔ ꯌꯥꯗ